ꯑꯥ ꯃꯩꯇꯩꯂꯣꯟꯗ ꯉꯥꯡꯕꯤꯒꯗ꯭ꯔꯥ
ꯍꯜꯂꯣ ꯍꯦ ꯍꯜꯂꯣ ꯇꯥꯕ꯭ꯔꯣ ꯇꯥꯕ꯭ꯔꯣ ꯃꯩꯇꯩꯂꯣꯟ ꯗ ꯁꯥꯟꯅꯗꯣꯏꯅꯦ
ꯋꯥꯏ
ꯎ ꯈꯪꯗꯦ ꯍꯜꯂꯣ ꯀꯩ ꯏꯟꯖꯥꯡ ꯆꯥꯔꯒꯦ
ꯀꯥꯎꯒ꯭ꯔꯦꯗ
ꯀꯩ ꯍꯤꯟꯖꯥꯡ ꯊꯣꯡꯒꯦ
ꯍꯥꯥ
ꯀꯩ ꯍꯤꯟꯖꯥꯡ ꯊꯣꯡꯒꯦ
ꯍꯋꯥꯏ ꯑꯁꯥꯡꯕ
ꯅꯦꯠꯋꯥꯛ ꯅꯨꯡꯉꯥꯏꯕ ꯃꯐꯝꯗ ꯂꯩꯌꯦ
ꯎꯝ ꯀꯩ ꯏꯟꯁꯥꯡ ꯊꯣꯡꯒꯦ
ꯍꯋꯥꯏ ꯑꯁꯥꯡꯕꯒ
ꯎꯝ ꯒꯤꯌꯥꯟꯃꯦꯟ ꯇꯥꯗꯦꯅ ꯅꯪꯗꯤꯍꯥ
ꯍꯌꯦꯡ ꯊꯕꯛ ꯄꯨꯡ ꯀꯌꯥꯗ ꯆꯠꯇꯣꯏꯅꯣ
ꯑꯥ ꯊꯕꯛꯁꯦ ꯄꯨꯡ ꯅꯥꯏꯟꯗ ꯆꯠꯇꯣꯏꯅꯦ
ꯎꯝ
ꯅꯥꯏꯟꯗ ꯆꯠꯇꯣꯏꯅꯦ
ꯀꯟꯅ ꯉꯥꯡꯉꯣ
ꯑꯁ ꯃꯤ ꯊꯕꯛ ꯇꯧꯔꯤ
ꯊꯕꯛ ꯆꯤꯜꯂꯒ ꯀꯣꯜ ꯇꯧꯔꯛꯏꯕ ꯄꯨꯡ ꯀꯌꯥꯗ ꯇꯨꯝꯗꯣꯏꯕ
ꯉꯩꯍꯥꯛ ꯂꯩꯔꯗꯤ ꯇꯨꯝꯃꯅꯤ ꯉꯩꯍꯥꯛ ꯂꯩꯔꯗꯤ ꯇꯨꯝꯃꯅꯤꯌꯦ
ꯎꯝ ꯍꯣꯔꯦꯟ
ꯏꯁꯤꯡ ꯁꯥꯔꯤꯌꯦ ꯍꯌꯦꯡꯒꯤ
ꯊꯕꯛ ꯆꯠꯄꯗꯣ ꯀꯅꯥꯅ ꯊꯤꯟꯕꯤꯒꯦ ꯑꯗꯨꯝ ꯈꯣꯡꯅ ꯆꯠꯄ꯭ꯔꯣ
ꯈꯣꯡꯅ ꯆꯠꯂꯦ ꯈꯣꯡꯅ ꯆꯠꯂꯦ
ꯀꯅꯥꯅ ꯊꯤꯟꯕꯤꯗꯣꯏꯅꯣ
ꯏꯄꯥꯅ ꯊꯤꯜꯂꯦ
ꯎꯝ ꯅꯥꯕ꯭ꯔꯣ ꯌꯥꯝ ꯀꯟꯅ ꯅꯥꯔꯕ꯭ꯔꯣ ꯃꯥꯗꯣ
ꯑꯁꯥ ꯁꯥꯏꯌꯦ ꯍꯥꯏꯌꯦ
ꯃꯁꯥ ꯁꯥꯒꯠꯄ
ꯎꯝ
ꯀꯩꯅꯣ ꯇꯧꯕ꯭ꯔꯥ ꯎꯝ ꯅꯨꯡꯁꯥ ꯅꯣꯡꯖꯨ ꯊꯥ ꯑꯣꯏꯔꯛꯄꯒꯤꯔꯣ ꯅꯠꯇ꯭ꯔꯒ ꯅꯨꯡꯁꯥ ꯁꯥꯒꯠꯂꯛꯄꯒꯤꯔꯣ ꯀꯥꯂꯦꯟꯊꯥ ꯂꯣꯏꯔꯛꯄꯒꯤ ꯅꯥꯕꯗꯣ ꯑꯗꯨꯒꯨꯝꯕꯗꯣ ꯑꯣꯏꯗꯣꯏꯔꯣ
ꯈꯪꯗꯦꯗ ꯅꯍꯥꯟꯗꯒꯤ ꯂꯣꯛ ꯇꯧꯕꯅꯦ ꯂꯣꯛ ꯈꯨꯕꯅꯦ
ꯎꯝ ꯋꯥꯔꯤ ꯐꯖꯅ ꯁꯥꯟꯗꯣꯛꯇ꯭ꯔꯗꯤ ꯌꯥꯗ꯭ꯔꯦꯀꯣ ꯃꯥꯁꯨ ꯑꯩꯅ ꯀꯩ ꯀꯩꯅꯣ ꯌꯥꯝ ꯂꯣꯠꯂꯦꯕ
ꯑꯣ ꯑꯣ ꯂꯣꯠꯂꯦ ꯂꯣꯠꯂꯦ ꯀꯣꯂꯦꯖꯇꯣ ꯑꯥꯔꯠꯁ ꯈꯛꯇꯅꯦ ꯍꯥꯏꯌꯦ ꯁꯥꯏꯟꯁ ꯂꯩꯇ ꯍꯥꯏꯌꯦ
ꯁꯥꯏꯟꯁ ꯂꯩꯇꯦ ꯍꯥꯏꯌꯦ
ꯑꯣ
ꯑꯦ ꯁꯥꯏꯟꯁ ꯁ꯭ꯇꯔꯤꯝ ꯑꯃꯇ ꯍꯦꯛ ꯊꯝꯗꯕ
ꯍꯣꯏ ꯊꯝꯗꯦ
ꯍꯧꯖꯤꯛ ꯍꯪꯉꯤꯔꯣ ꯅꯪꯒꯤꯁꯦ
ꯍꯣꯏ
ꯀꯩꯅꯣ ꯍꯥꯏꯁꯤꯕꯨ ꯁꯥꯏꯟꯁ ꯁ꯭ꯇꯔꯤꯝꯁꯨ ꯑꯃꯇ ꯍꯦꯛ ꯂꯩꯇꯕ
ꯂꯩꯗꯤ ꯂꯩꯇꯦ
ꯑꯩꯅ ꯏꯃꯥꯟꯅꯕꯤꯗ ꯍꯣꯏ ꯃꯦ ꯕꯤꯗ ꯂꯩ ꯍꯥꯏ ꯌꯥꯕ꯭ꯔꯥ ꯌꯥꯗꯕ꯭ꯔꯥ ꯁꯦꯡꯅ ꯈꯪꯗꯦ ꯌꯥꯔꯝꯇꯥꯔꯗꯤ ꯍꯥꯏꯔꯛꯀꯦ ꯍꯥꯏꯌꯦꯕꯀꯣ ꯍꯥꯏꯔꯛꯄꯗꯣ ꯉꯉꯥꯏꯔꯁꯤ ꯏꯃꯥꯟꯅꯕꯤꯗꯨꯗꯤ ꯑ ꯀꯩꯅꯣꯗ ꯇꯝꯃꯦꯕ ꯃꯣꯗꯔꯟ ꯀꯣꯂꯦꯖꯁꯇ ꯇꯝꯃꯦꯕ
ꯑꯣ
ꯑꯁꯤ ꯌꯥꯎꯁꯤꯟꯕ ꯑꯩꯠ ꯅ ꯑꯗꯨꯗꯨꯗꯤ ꯌꯥꯎꯁꯟꯕꯅꯤꯅ ꯑꯗꯨꯗꯗꯤ ꯈꯪꯅꯤ ꯁꯥꯏꯟꯁ ꯂꯩꯕ ꯈꯣꯠꯄ꯭ꯔꯥ ꯃꯣꯗꯔꯟꯣ ꯀꯣꯂꯦꯖꯁꯦ ꯀꯌꯥꯝ ꯂꯥꯞꯀꯦ
ꯑꯥꯡꯗꯦ
ꯑꯣ ꯑꯗꯨꯝ ꯑꯥ ꯑꯦꯝ ꯕꯤ ꯀꯣꯂꯦꯖꯀ ꯍꯥꯏꯐꯠ ꯗꯨꯝ ꯃꯥꯟꯅꯕ꯭ꯔꯥ
ꯀꯔꯤ ꯐ꯭ꯔꯦꯁꯅꯣ
ꯃꯣꯗꯔꯟ ꯀꯣꯂꯦꯖꯁ ꯍꯥꯏꯕ
ꯄꯣꯔꯣꯝ ꯄꯥꯠꯇ
ꯑꯣ ꯑꯣ ꯅꯥꯛꯏꯀꯣ ꯑꯗꯨꯗꯤ ꯑ ꯗꯨꯗꯤ ꯍꯪꯒꯦ ꯏꯃꯥꯟꯅꯕꯤꯅ ꯃꯣꯗꯔꯟ ꯀꯣꯂꯦꯖꯇ ꯁꯥꯏꯟꯁ ꯌꯥꯎꯕ꯭ꯔꯥꯅ ꯅꯪꯁꯨ ꯅꯥꯪꯁꯨ ꯅꯃꯥꯟꯅꯕꯤ ꯅꯃꯥꯟꯅꯕ ꯂꯥꯏꯔꯤꯛ ꯍꯪꯉꯨ ꯀꯩꯅꯣ
ꯁꯥꯏꯟꯁꯁꯨ ꯌꯥꯎꯋꯤ ꯁꯥꯏꯟꯁꯁꯨ ꯌꯥꯎꯋꯤ
ꯁꯥꯏꯟꯁ ꯌꯥꯎꯋꯦ ꯃꯣꯔꯗꯦꯟꯗ
ꯍꯣꯏ
ꯑꯣ ꯑꯗꯣ ꯃꯥꯅ ꯂꯧꯔꯤꯕ ꯁꯕꯖꯦꯛꯇꯨꯗꯨ ꯂꯩꯕ꯭ꯔꯥ ꯍꯪꯉꯣ ꯑꯗꯨ ꯑꯣꯏꯅ ꯃꯤꯡꯆꯜꯂꯒꯥ ꯗꯨꯝ ꯄꯩꯁꯥ ꯔꯦꯟꯁꯁꯨ ꯑꯗꯨꯝ ꯃꯥꯟꯅꯔꯝꯅꯤꯗꯅ ꯃꯣꯏꯒ
ꯈꯪꯗꯦ
ꯎꯝ ꯍꯪꯀꯦ ꯑꯩ ꯑꯗꯨꯗ ꯆꯠꯂꯣ ꯆꯠꯃꯤꯟꯅꯔꯣ ꯅꯣꯏ ꯑꯣꯖꯥꯒ ꯑꯗꯨꯃꯥꯏꯅ ꯇꯥꯟꯅꯔꯒ ꯗ꯭ꯔꯣꯞ ꯂꯣ ꯈꯣꯠꯄꯗꯨꯁꯨ ꯍꯥꯡꯗꯣꯛꯑꯣ ꯐꯖꯟꯅ ꯃꯇꯣꯝ ꯆꯠꯂꯒ ꯀꯦ ꯃꯌꯥꯦꯟ ꯇꯥꯗꯕꯤ ꯏꯆꯥꯎ ꯆꯥꯎꯋꯦ ꯍꯧꯖꯤꯛ ꯑꯄꯪ ꯗꯥꯎꯂꯥꯏ ꯑꯃꯗꯨꯁꯨ ꯌꯥꯝ ꯄꯥꯡꯉꯦ
ꯈꯪꯗꯦ ꯈꯪꯗꯦ
ꯈꯪꯗꯦ ꯈꯪꯗꯦ ꯑꯗꯨꯝ ꯇꯧꯔꯣꯏ ꯀꯅꯥ--ꯅ ꯀꯅꯥꯠꯇ ꯁꯤ ꯇꯧꯑꯣ ꯁꯤ ꯇꯧꯑꯣꯅ ꯕꯤꯔꯒꯗ꯭ꯔꯣ ꯃꯁꯥ ꯃꯁꯥꯅ ꯊꯤꯕꯁꯨ ꯍꯩꯇꯦ ꯑꯄꯪ ꯉꯥꯛꯇ
ꯅꯨꯡꯇꯤ ꯈꯨꯗꯤꯡꯒꯤ ꯃꯥꯒꯤ ꯀꯩ ꯀꯩꯅꯣ ꯇꯧꯕ ꯊꯕꯛꯄꯨꯗꯤ ꯂꯣꯏ ꯇꯧꯔꯝꯅꯤꯗꯅ
ꯑ
ꯀꯩꯗꯧꯔꯒꯦ ꯅꯪꯅ ꯍꯟꯗꯛ ꯃꯔꯛ ꯊꯋꯥꯏ ꯅꯨꯡꯉꯥꯏꯇꯅ ꯂꯩꯕꯗꯤ
ꯑꯁ ꯀꯩꯁꯨ ꯇꯧꯗꯦꯗ
ꯍꯥꯥ
ꯀꯩꯁꯨ ꯆꯥꯎꯗꯦ
ꯀꯩꯁꯨ ꯇꯧꯗꯦ ꯉꯥꯛꯇ ꯍꯤꯞ ꯃꯔꯝꯖꯤꯡꯖꯦ ꯀꯩꯒꯤꯅꯣ
ꯀꯩꯁꯨ ꯇꯧꯗꯦ ꯕꯁꯨꯞ ꯇꯧꯗꯦ ꯎꯝ
ꯀꯩꯗꯧꯔꯒꯦꯕ
ꯑꯁ ꯃꯤꯁꯨ
ꯇꯨ ꯃꯦ
ꯈꯪꯗ꯭ꯔꯦꯗ ꯀꯔꯤ ꯍꯥꯏꯗꯨꯏꯅꯣ ꯑꯩꯍꯨꯖꯤꯀꯥꯟ ꯊꯕꯛ ꯃꯐꯝꯗꯒꯖꯦ ꯋꯥ ꯁꯨꯉꯥꯡ ꯉꯥꯡꯗꯦ꯫
ꯍꯨꯝ
ꯑꯦꯛꯁꯟꯅꯦ ꯑꯦꯛꯁꯟ
ꯀꯔꯤꯅ ꯊꯥ ꯑꯩꯅ ꯒ꯭ꯌꯥꯟ ꯇꯥ ꯇꯕ ꯋꯥ ꯉꯥꯛꯇꯅ ꯅꯇꯣꯝ ꯄꯨꯉꯥꯡ ꯉꯥꯡꯉꯤ ꯒ꯭ꯌꯥꯟ ꯇꯥꯗꯦ꯫ ꯑꯩꯅ ꯒ꯭ꯌꯥꯟ ꯇꯥꯗꯕ ꯋꯥ ꯄꯨꯡꯉꯥ ꯉꯥꯡꯉꯦ ꯍꯥꯏꯕ
ꯊꯕꯛ ꯃꯐꯝꯗ ꯑꯩ ꯋꯥ ꯌꯥꯝ ꯉꯥꯡꯗ꯭ꯔꯦ ꯍꯩ ꯍꯧꯖꯤꯛꯀꯥꯟ꯫
ꯍꯣꯏ ꯅꯪꯕꯨꯗꯤ ꯉꯥꯡꯗ꯭ꯔꯒ ꯑꯃꯨꯛ ꯉꯥꯡꯉꯛꯄꯁꯨ ꯌꯥꯏ꯫
ꯑꯦꯛꯁꯟꯗ ꯇꯧꯔꯦ ꯑꯦꯛꯁꯟꯗ ꯇꯧꯔꯦ ꯈꯪꯗ꯭ꯔꯦ ꯊꯋꯥꯏꯁꯦ ꯈꯔ ꯈꯔ ꯅꯨꯡꯉꯥꯏꯗ ꯄ ꯑꯗꯨꯗꯤ
ꯌꯥꯝ
ꯒꯌ꯭ꯥꯟ ꯇꯥꯗꯦ
ꯒ꯭ꯌꯥꯟ ꯇꯥꯗꯦ ꯉꯥꯛꯇ ꯒ꯭ꯌꯥꯟ ꯇꯥꯕ ꯃꯤ ꯑꯝꯇ ꯂꯩꯇꯔꯕ꯭ꯔ ꯀꯔꯤꯅꯣ꯫
ꯂꯩꯇ꯭ꯔꯦ ꯂꯩꯇ꯭ꯔꯦ꯫ ꯏꯟꯚꯥꯏꯔꯣꯟꯃꯦꯟꯁꯦ ꯁꯔꯥꯎꯟꯗꯤꯡꯁꯦ ꯐꯠꯇꯕꯒꯤ꯫
ꯑꯥ ꯑꯁꯣꯝꯗꯒꯤ ꯐꯔꯦꯅ ꯁꯤꯗ ꯂꯩꯕ ꯂꯥꯛ ꯂꯥꯛꯏꯅꯤ ꯏ ꯗꯨ ꯗꯨꯒ ꯁꯤꯗ ꯃꯨꯛꯁꯨ
ꯇ꯭ꯔꯦ ꯐꯠ ꯂꯩꯕ ꯅꯨꯡꯉꯥꯏꯖꯔꯦ ꯅꯦ ꯂꯩꯕ ꯅꯨꯡꯉꯥꯏꯇ꯭ꯔꯦꯅꯦ
ꯅꯨꯡꯉꯥꯏꯅꯕ ꯇꯧꯅꯤ ꯂꯩꯐꯝꯐꯥꯎ ꯂꯩꯇ꯭ꯔꯕ ꯃꯇꯝ ꯁꯤꯗ ꯅꯪ ꯂꯩꯩꯐꯝꯕꯧ ꯅꯌꯨꯝꯐꯥꯎ ꯂꯩꯔꯤꯗꯅ ꯑꯗꯣ
ꯑꯣ
ꯌꯥꯝꯅ ꯊꯥꯒꯠꯅꯤꯡꯉꯥꯏ ꯌꯥꯝ ꯑꯣꯏꯌꯦ ꯄꯨꯟꯁꯤꯖꯦ ꯁꯧꯖꯤꯛ ꯍꯤꯡꯉꯤ ꯆꯥꯅꯤꯡꯉꯦ ꯊꯛꯅꯤꯡꯉꯥꯏ ꯍꯤꯡꯗꯅ ꯁꯥꯒ ꯐꯠꯅ ꯈꯣꯠꯇꯅ ꯊꯒꯠꯀꯦ ꯂꯩꯇꯗꯅ ꯀꯦ ꯅꯪꯗꯤ ꯑꯗꯨꯝ ꯋꯥꯈꯜ ꯅꯨꯡꯉꯥꯏꯇꯅ ꯁꯣꯠꯊꯔꯒ ꯁꯣꯠꯊꯔꯒ ꯂꯩꯌꯣ꯫
ꯑꯩ ꯂꯩꯔꯒꯦ ꯂꯩꯔꯒꯦ
ꯂꯩꯔꯒꯦ ꯂꯩꯔꯒꯦꯕꯨ ꯀꯩꯅꯣ ꯋꯥ ꯉꯥꯡꯕ ꯌꯥꯝ ꯅꯨꯡꯉꯥꯏꯇꯦ ꯅꯪꯖꯦ꯫
ꯍꯣꯏꯗꯤ ꯍꯣꯏꯗꯤ ꯑꯁ ꯑꯩ ꯍꯧꯖꯤꯀꯥꯟꯁꯦ ꯋꯥ ꯉꯥꯡꯅꯤꯡꯗꯦꯗ꯫
ꯈꯣꯏꯒꯤ ꯀꯥ ꯊꯪꯅꯕꯤ ꯏꯃꯥꯟꯅꯕꯤꯅ ꯃꯤ ꯀꯣꯜ ꯇꯧꯋꯤ ꯈꯣꯠꯂꯤ ꯀꯩꯝ ꯈꯪꯗꯦ ꯑꯗꯨꯝ ꯂꯩꯈꯠꯂꯛꯀꯅꯤ ꯃꯈꯣꯟꯖꯦ ꯍꯧꯅ ꯍꯧꯅ꯫ ꯀꯃꯥꯏꯅ ꯇꯧꯕꯅꯣ ꯈꯪꯗꯦ꯫
ꯉꯁꯥꯏꯗꯣ ꯊꯕꯛ ꯃꯐꯝꯗ ꯑꯩ ꯀꯞꯄꯗꯣ ꯃꯣꯏ ꯊꯦꯝꯃꯦ
ꯀꯔꯤꯒꯤꯅꯣꯖꯨ ꯈꯪꯗꯦ ꯄꯨꯡꯇꯧ ꯇꯧꯏ ꯅꯪꯊꯣꯛꯄ ꯃꯨꯠ ꯁ꯭ꯋꯤꯡ ꯄꯨꯡꯇꯧ ꯇꯧꯔ
ꯍꯦ ꯊꯋꯥꯏ ꯅꯨꯡꯉꯥꯏꯇꯦ ꯈꯪꯗꯦ ꯊꯋꯥꯏꯁꯦ ꯅꯨꯡꯉꯥꯏꯇꯗꯅ ꯀꯦ ꯑꯁ ꯋꯥ ꯑ ꯐꯦꯝꯂꯤꯒꯤ ꯋꯥ ꯃꯀꯥ ꯑꯗꯨꯒꯤ ꯀꯔꯤ ꯀꯔꯤ ꯑꯁ ꯈꯪꯗꯦ ꯑꯗꯨꯝ ꯋꯥꯕꯗꯣ꯫ ꯋꯥꯈꯜꯗꯤ ꯌꯥꯝ ꯋꯥ ꯊꯕꯛꯁꯨ ꯇꯧꯔꯕꯅꯦ ꯑꯗꯨꯗ
ꯈꯟꯒꯦ ꯈꯟꯕꯩ ꯃꯍꯨꯠꯇ ꯑꯗꯨꯝ ꯋꯥꯠꯁꯤꯜꯂꯒ ꯂꯩꯌꯣ ꯑꯗꯨꯗꯨꯗ ꯑ ꯁꯧꯅꯤꯡꯉꯤꯁꯦ ꯋꯥꯈꯜꯁꯦ ꯅꯨꯡꯉꯥꯏꯊꯣꯛꯑꯣ ꯆꯥꯎꯊꯣꯛꯑꯣ ꯍꯥꯏꯕꯁꯦ ꯌꯥꯗꯦꯕ ꯍꯥ ꯅꯪ ꯑꯗꯨ ꯇꯧꯖꯔꯒ ꯅꯁꯥ ꯁꯣꯛꯊꯗꯣꯏꯅꯤ ꯅꯁꯥ ꯁꯣꯛꯊꯔꯒ ꯀꯅꯥꯅ ꯂꯥꯏꯌꯦꯡꯕꯤꯅꯤ ꯄꯩꯁꯥ ꯇꯤꯡꯗꯣꯏꯅꯤ ꯋꯥꯈꯜ ꯁꯣꯟꯗꯕꯩ ꯆꯅꯤꯡ ꯊꯛꯅꯤꯡꯕ ꯄꯣꯏꯗꯣꯏꯅꯤ ꯍꯛꯆꯥꯡꯗ ꯁꯣꯛꯂꯛꯇꯣꯏꯅꯤ ꯏꯃꯨꯡꯗ ꯅꯨꯡꯉꯥꯏꯕ ꯏꯟꯚꯥꯏꯔꯣꯟꯃꯦꯟ ꯄꯨꯔꯛꯑꯣꯏꯗꯕꯅꯤ ꯁꯤ ꯃꯌꯥꯝꯖꯦ ꯂꯣꯏ ꯈꯪꯅ ꯈꯪꯅ ꯉꯛ ꯇꯧꯑꯧꯗ꯭ꯔꯒꯅ ꯑꯗꯨꯃꯥꯏꯅ ꯑꯗꯨꯝ ꯁꯦꯔꯥꯟ ꯇꯨꯔꯥꯟ ꯑꯣꯏꯔ ꯄꯥꯏꯔꯣꯏꯗꯕ ꯊꯕꯛ ꯉꯛꯇ
ꯈꯜꯂꯦ ꯈꯜꯂꯦ ꯇꯨꯔꯤꯁ ꯆꯨ ꯈꯜꯂꯦꯅꯦꯍꯦ ꯑꯣ ꯅꯨꯃꯤꯠ ꯑꯃꯈꯛꯇꯗ ꯆꯦꯟꯖ ꯇꯧ ꯍꯥꯏꯕ ꯌꯥꯗꯦ
ꯑꯣꯏꯅꯦ ꯈꯜꯂꯛꯏꯖꯦ ꯀꯨꯏꯔꯦꯗ ꯅꯪ ꯆꯍꯤ ꯀꯌꯥ ꯁꯨꯔꯦ ꯈꯜꯂꯛꯏꯖꯦ ꯑꯗꯨꯃꯥꯏꯅ
ꯇꯧꯔꯣꯏ ꯉꯝꯗꯕꯒꯤꯗꯤ
ꯑꯗꯨꯃꯥꯏꯟ ꯈꯜꯂꯛꯏꯖꯦ ꯀꯨꯏꯔꯦ ꯑꯩ ꯑꯁꯤꯗꯩꯗꯤ ꯑꯩ ꯀꯅꯥ ꯀꯅꯥꯅ ꯅꯨꯡꯉꯥꯏꯍꯟꯗꯕꯅꯣ ꯃꯊꯪ ꯃꯊꯪ ꯀꯣꯜ ꯇꯧꯔꯒ ꯍꯥꯡꯗꯣꯛꯎꯔꯥ
ꯍꯤꯂꯤꯡ ꯍꯥꯏꯁꯦ ꯄ꯭ꯔꯣꯁꯦꯁꯅꯦ ꯇꯞꯅ ꯇꯞꯅ ꯃꯇꯝ ꯆꯪꯉꯦ ꯏꯕꯦꯝꯃꯥ
ꯎꯝ ꯅꯪ ꯊꯦꯔꯥꯄꯤ ꯄꯨꯗꯕ ꯌꯥꯔꯔꯣꯏꯗꯧꯔꯤ
ꯐꯤꯂꯤꯡꯁꯦ ꯃꯇꯝ ꯌꯥꯝ ꯆꯪꯉꯦꯍꯦ ꯅꯣꯡꯃꯥꯗ ꯈꯛꯇ ꯐꯕ ꯌꯥꯔꯣꯏ ꯈꯔ ꯇꯞꯅ ꯇꯞꯅ ꯑꯇꯨꯝ ꯐꯔꯛꯀꯅꯤ
ꯅꯪꯒꯤ ꯑꯗꯨꯒꯤ ꯐꯤꯂꯤꯡꯗꯨꯅ ꯅꯪꯒꯤ ꯄꯨꯟꯁꯤꯗ ꯑꯁꯣꯛ ꯑꯄꯟ ꯌꯥꯎꯍꯟꯒꯅꯣ ꯍꯥꯏ ꯅꯪ ꯍꯥꯟꯅꯗꯒꯤ ꯅꯁꯥ ꯀꯌꯥꯝ ꯐꯥꯒꯠꯂꯦ ꯍꯧꯖꯤꯛ ꯅꯪ ꯑꯗꯨ ꯊꯒꯠ ꯅꯁꯥꯗꯣ ꯍꯥꯟꯅꯒꯤ ꯐꯤꯕꯝꯗ ꯑꯃꯨꯛ ꯁꯣꯛꯍꯟꯖꯒꯦ ꯇꯧꯕꯅꯦ ꯅꯪꯒꯤꯗꯨꯗꯤ
ꯃꯌꯥꯝꯗꯒꯤ ꯇꯣꯉꯥꯟꯅ ꯏꯇꯣꯞ ꯇꯣꯞꯅ ꯄꯨꯟꯁꯤꯖꯦ ꯅꯨꯡꯉꯥꯏꯊꯣꯛꯅ ꯏꯁꯥ ꯐꯅ ꯍꯤꯡꯒꯦ ꯈꯣꯠꯀꯦ ꯁꯦꯟ ꯇꯥꯟꯒꯦ ꯈꯣꯠꯀꯦꯅ ꯋꯥꯈꯜꯗꯣ ꯈꯟꯒꯗꯕꯅꯦ ꯍꯥꯏꯕ ꯈꯜꯂ ꯈꯜꯂꯒ ꯑꯗꯨꯝ ꯈꯜꯂꯒ ꯀꯞꯄꯒ ꯇꯧꯔꯒꯗꯤꯗꯤ ꯀꯅꯥꯅ ꯏꯃꯨꯡ ꯃꯅꯨꯡ ꯃꯤ ꯂꯣꯏꯅ ꯑꯗꯨꯃꯥꯏꯅ ꯑꯗꯨꯝ ꯇꯧꯔꯒ ꯑꯗꯨꯃꯥꯏ ꯇꯧꯗꯧꯔꯤꯒꯦ
ꯁꯦꯟꯕꯨꯗꯤ ꯇꯥꯂꯤꯅꯦꯍꯦ ꯏꯕꯦꯝꯃꯥ
ꯇꯥꯜꯂꯦ ꯇꯥꯜꯂꯦ
ꯑꯩꯅ ꯍꯥꯏꯕꯗꯣ ꯇꯧꯔꯣ ꯃꯤꯃꯥꯡ ꯇꯨꯃꯥꯡ ꯎꯠꯂꯨꯔꯨꯔꯨꯅꯨ
ꯑꯩꯒꯤ ꯅꯨꯡꯉꯥꯏꯇꯕ ꯈꯣꯠꯇꯕ ꯃꯤꯃꯥꯡ ꯇꯨꯃꯥꯡ ꯎꯠꯂꯨꯔꯅꯨ ꯃꯤ ꯂꯣꯏꯅꯃꯛ ꯃꯁꯥ ꯃꯁꯥ ꯆꯥꯒꯤ ꯉꯝꯅ ꯉꯝꯅꯕ ꯍꯤꯡꯅꯔꯤ ꯉꯥꯛꯇꯅꯦ ꯅꯪ ꯀꯃꯥꯏꯅ ꯉꯝꯃꯣꯏꯗꯧꯔꯤ ꯃꯤ ꯂꯣꯏꯅ ꯉꯝꯅꯔ ꯍꯤꯡꯅꯔꯤꯁꯤ ꯍꯤꯡꯅꯔꯤ ꯃꯌꯥꯝꯁꯤꯗꯤ ꯅꯪꯅ ꯑꯥ ꯈ꯭ꯋꯥꯏꯗꯒꯤ ꯃꯈꯥ ꯊꯪꯅ ꯑꯗꯨꯝ ꯈꯟꯊꯔ ꯂꯩꯖꯦ ꯀꯃꯥꯏ ꯇꯧꯅꯣ ꯅꯨꯈꯨꯠ ꯅꯨꯈꯣꯡ ꯇꯦꯛꯄ ꯅꯠꯇꯦ ꯃꯤꯠ ꯎꯗꯕ ꯅꯠꯇꯦ ꯅꯥꯀꯣꯡ ꯇꯥꯗꯕ ꯅꯠꯇꯦ ꯃꯅꯥꯇꯣꯟ ꯃꯥꯅ ꯃꯅꯝ ꯅꯝꯗꯕ ꯅꯠꯇꯦ ꯈꯨꯠꯁꯥ ꯂꯣꯏ ꯄꯥꯜꯂꯤ ꯆꯥꯛ ꯌꯦꯟꯁꯥꯡ ꯂꯩꯔꯤ ꯌꯨꯝ ꯀꯩ ꯂꯩꯔꯤ ꯇꯨꯝꯅꯕ ꯃꯐꯝ ꯗꯨꯝ ꯂꯣꯏ ꯂꯩꯔꯤ
ꯃꯤꯖꯦ ꯑꯇꯣꯞꯄ ꯃꯤ ꯃꯌꯥꯝ ꯃꯤ ꯃꯌꯥꯝ ꯃꯤ ꯃꯔꯛ ꯄꯠ ꯇꯤꯅꯤꯡꯗꯦ ꯍꯥꯏꯔꯒ ꯃꯇꯣꯝꯗ ꯇꯣꯉꯥꯟ ꯇꯥꯅ ꯑ ꯑꯥ ꯖꯪ ꯒꯜꯗꯥ ꯑ ꯑꯥ ꯑꯁ꯭ꯌꯦꯠ ꯇꯧꯔ ꯍꯤꯡꯅꯔꯤ ꯃꯌꯥꯝꯖꯤꯗꯤ
ꯑꯩ ꯃꯤꯒꯁꯦ ꯌꯥꯝ ꯄꯨꯟꯅꯤꯡꯗꯦꯗ
ꯄꯨꯜꯂꯨꯅꯨ ꯄꯨꯜꯂꯨꯅꯨ ꯏꯁꯥꯅ ꯅꯨꯡꯉꯥꯏꯇꯕꯗꯨꯗꯤ ꯇꯧꯔꯣꯏꯗꯕꯅꯤ ꯃꯤꯉꯣꯟꯗꯁꯨ
ꯍꯣꯏ ꯑꯗꯨꯕꯨꯗꯤ ꯇꯧꯔꯣꯏꯗ
ꯆꯠꯂꯅꯤ ꯋꯥꯈꯜ ꯒ꯭ꯌꯥꯟ ꯇꯥꯎ